ꯑ ꯅꯨꯡꯉꯥꯏꯔꯤꯕ꯭ꯔꯣ
ꯅꯦ ꯎꯅꯤ
ꯈꯪꯗꯔꯦ ꯀꯔꯤ ꯋꯥꯔꯤ ꯁꯥꯁꯤꯔꯥ
ꯑꯩꯁꯥꯅꯤꯡꯕ꯭ꯔꯣ
ꯌꯥ
ꯍꯂꯣ ꯍꯅꯥ ꯀꯤꯁꯟ ꯂꯕ
ꯇ꯭ꯌꯨꯁꯟ ꯇ꯭ꯌꯨꯁꯟ ꯍꯧꯖꯤꯛ ꯈ ꯂꯣꯏꯔꯦ ꯂꯣꯏꯔꯒ ꯑꯃ ꯆꯠꯇ꯭ꯔꯤꯉꯩꯗ ꯅꯪꯕꯨ ꯀꯣꯜ ꯇꯧꯍꯧꯁꯤꯔꯥ ꯈꯟꯕ
ꯐ ꯐ ꯀꯧ ꯇꯣ
ꯎꯝ ꯃꯤ ꯋꯥꯔꯤ ꯌꯥꯝ ꯁꯥꯅꯤꯡꯕꯗꯣ
ꯍꯣꯏ ꯀꯕꯤ
ꯃꯇꯝ ꯂꯩꯇꯦꯕ ꯑꯇꯣꯞꯄ ꯇꯝꯂꯗꯤ ꯑꯌꯨꯛꯇ ꯑꯉꯥꯡꯁꯤꯡꯒꯤꯂꯦ ꯑꯉꯥꯡ ꯑꯌꯨꯛ ꯑꯌꯨꯛꯇ ꯍꯟꯗ ꯍꯧꯖꯤꯛ ꯀꯥꯟꯗꯨꯣ ꯑꯩ ꯑꯩ ꯄꯨꯡ ꯑꯍꯨꯝ ꯃꯈꯥꯏꯗ ꯍꯧꯒꯠ ꯂꯦꯕ
ꯎꯝ
ꯑꯣ ꯀꯡꯁꯤ ꯑ ꯂꯦ ꯄꯨꯡ ꯃꯉꯥꯗ ꯂꯩꯕꯀꯣ
ꯀꯅ
ꯇꯨꯏꯁꯟ ꯂꯩꯕꯒꯤ ꯑꯗꯨ ꯑꯌꯨꯛꯇ ꯑꯅꯤ ꯇꯧꯔꯝꯕ ꯑꯗꯨ ꯍꯟꯗꯛꯇꯨ ꯑꯩꯈꯣꯏꯒꯤ ꯆꯔꯁꯇ ꯀꯩꯅꯣ ꯇꯩꯌꯦꯅ ꯑꯗꯨꯒꯤ ꯑꯗꯨꯒꯤꯁꯨ ꯅꯪꯅꯤꯡꯉꯥꯏ ꯑꯃꯨꯛꯀ ꯆꯦꯟꯕꯀꯣ ꯑꯗꯨꯒ ꯑ ꯃꯁꯥꯗꯤ ꯈꯟꯒꯠꯄ ꯌꯥꯗ꯭ꯔꯦꯍꯦ
ꯎꯝ
ꯅꯈꯣꯏꯗꯤ ꯍꯧꯖꯤꯛꯀꯥꯟ ꯀꯔꯤ ꯀꯔꯤ ꯇꯧꯅꯔꯤꯕ꯭ꯔꯣ
ꯎꯝ ꯂꯩꯥꯌꯦ ꯑꯣꯀꯖꯥꯝ ꯂꯩꯌꯦ ꯑꯩꯈꯣꯏ ꯖꯨꯟꯗꯥ
ꯑꯣ ꯖꯨꯂꯥꯏꯗ ꯂꯥꯁꯥꯁ ꯁꯦꯃꯤꯁꯇꯔ ꯑꯣꯏꯔꯕ꯭ꯔꯥ
ꯂꯥꯁꯦ ꯂꯥꯁꯀꯤꯁꯦ ꯐꯪꯗꯦ
ꯍꯦꯡꯅ ꯇꯧꯋꯦꯅ ꯃꯤꯗꯤ ꯃꯤꯗꯤ
ꯍ ꯃꯣꯏ ꯃꯥꯇꯔ ꯀꯣ ꯂꯩꯒꯣ ꯑꯀꯣ
ꯎꯝ
ꯃꯣꯏ ꯄꯨꯂꯞ ꯇꯧꯁꯦꯅ ꯍꯥꯏꯕꯒꯤ
ꯅꯣꯏꯗꯤ ꯑꯃꯨꯛꯀ ꯇꯝꯊꯥꯒꯦꯔꯣ ꯅꯪꯗꯤ
ꯇꯧꯁꯤ ꯀ ꯈꯟꯕ ꯅꯪ ꯑꯦꯝ ꯌꯨꯗꯨꯅꯦꯀꯣ
ꯍꯣꯏ
ꯎꯝꯗꯤ ꯑꯗꯨꯝ ꯦꯝꯗꯤ ꯑꯗꯨꯝ ꯂꯩꯅꯤ
ꯎꯝ
ꯑꯃꯗꯤꯗꯤ ꯏꯒꯅꯧꯗ ꯆꯀꯅꯤ ꯍꯥꯏꯌꯦ
ꯑ ꯃꯗꯨ
ꯍꯣꯏ ꯅꯦꯦꯛꯁ ꯏꯔ ꯆ
ꯊꯥꯏꯅꯀꯣ ꯑꯩꯅ ꯌꯥꯝ ꯀꯔꯤꯅꯣ ꯃꯣꯇꯤꯚꯦꯁꯟꯁꯨ ꯄꯤꯔꯝꯕꯅꯦ ꯃꯣꯇꯤꯚꯦꯁꯟ ꯍꯥꯏꯕ ꯌꯥꯕ꯭ꯔꯥ
ꯑꯗ ꯑ ꯌꯨꯝ ꯃꯅꯥꯎ ꯅꯨꯄꯤꯗꯣ
ꯑꯥ
ꯃꯥꯁꯨ ꯂꯩꯌꯦꯕ
ꯑꯥ ꯑꯗꯨ ꯃꯅꯥꯎ ꯅꯨꯄꯤ ꯍꯥꯞꯆꯦꯠ ꯀꯔꯝꯕꯗꯨꯅꯣ
ꯎꯝ ꯀꯥꯎꯥꯎꯕꯅꯃꯤꯅꯣ
ꯃꯤꯗꯨ ꯍꯥꯔꯅ ꯑꯗꯨ
ꯎꯝ ꯆꯣꯅꯦ ꯃꯥꯁꯨ ꯈꯪꯕꯅꯤꯗ ꯃꯄꯥꯥꯟ ꯑ ꯀꯩ ꯃꯣꯏ ꯈꯨꯟꯅꯤꯒ ꯈꯪꯅꯕꯅꯤ ꯍꯥꯏꯗꯨꯅꯤ ꯑꯍꯟ ꯑꯗꯨꯒꯤ ꯃꯥꯅ ꯍꯥꯏꯕ ꯃꯥꯗꯤ ꯑꯗꯨꯝ ꯁꯞꯄꯣꯔꯠ ꯇꯧꯋꯦ
ꯍꯧꯖꯤꯛꯀꯥꯟ ꯍꯥꯏꯔꯒ ꯎꯝ ꯍꯣꯏ ꯍꯣꯏ ꯃꯥꯒ ꯍꯦꯛ ꯍꯦꯛ ꯐꯣꯇꯣ ꯊꯥꯒꯠꯄꯗꯣ
ꯈꯪꯗꯦ ꯑꯣꯏꯔꯝꯅꯤ
ꯆꯔꯁ ꯆꯔꯁ ꯀꯨꯒꯦꯔꯥ ꯀꯔꯤꯒꯦꯔꯥ ꯍꯦꯛ ꯍꯦꯛ ꯃꯥꯒ ꯆꯠꯃꯤꯟꯅꯕ ꯑꯃ ꯊꯥꯒꯠꯂꯤꯅꯦ ꯑꯗꯨ ꯑꯣꯏꯔꯝꯒꯅꯤ ꯎꯝ ꯍꯥꯏꯕꯗꯤ ꯂꯩꯃꯤꯟꯅꯔꯒ ꯆꯨꯝꯃꯤꯅꯦ ꯃꯥꯅ ꯀꯩꯅꯣ ꯃꯇꯦꯡ ꯄꯥꯡꯅ ꯁꯞꯄꯣꯔꯠ ꯇꯧꯕꯁꯨ ꯆꯨꯝꯃꯦ ꯍꯥꯏꯕꯗꯤ ꯑꯩꯁꯨ ꯑꯩꯒꯤ ꯃꯅꯥꯛꯇ ꯃꯥ ꯂꯩꯔꯝꯃꯗꯤ ꯑꯩꯁꯨ ꯃꯥꯒꯤ ꯃꯑꯣꯡꯗ ꯑꯗꯨꯝ ꯈꯪꯉꯒ
ꯎꯝ
ꯑꯗꯨꯝ ꯈꯪꯉꯒ ꯑꯩꯁꯨ ꯄꯣꯔꯠ ꯇꯧꯅꯤꯡꯉꯛꯀꯅꯤꯅꯦ
ꯗꯄꯔꯗꯤ ꯂꯥꯏꯦꯗ
ꯍ ꯌꯥꯝꯃꯦ ꯑ ꯀꯥꯟꯅꯕ ꯀꯟꯅꯕ ꯈꯔ ꯐꯪ ꯑꯅꯤ ꯃꯥ ꯁꯣꯗꯨꯨꯗꯤꯤ ꯍꯥꯏ ꯇꯥꯔꯦ
ꯐꯪꯉꯅꯤ
ꯀꯩꯁꯨ ꯊꯥꯏꯅꯗꯤ ꯑꯃꯗꯨꯅ ꯑꯗꯨꯝ ꯄꯣꯠꯂꯞ ꯀꯨꯝꯕ ꯂꯧꯕꯤꯕꯒꯤ ꯈꯔꯁꯨ ꯁꯄꯣꯠꯇꯣ ꯀꯔꯤ ꯍꯥꯏꯕꯗꯤ ꯑꯗꯨꯝ ꯄ ꯃꯈ ꯈ
ꯑ ꯑ
ꯑꯩꯕꯨ ꯑꯩꯕꯨ ꯍꯦꯛ ꯍꯦꯛ ꯂꯧꯕ ꯂꯥꯛ ꯂꯧꯔꯒ ꯄꯣꯠꯆ ꯄꯣꯠ ꯆꯥꯕ ꯆꯠꯄꯅꯦꯕ
ꯑꯥ ꯑꯥ
ꯅꯪꯗꯤ ꯍꯧꯖꯤꯀ ꯅꯪꯗ ꯑꯗꯨꯝ ꯇꯧꯔ ꯂꯩꯔꯝꯈꯤꯒꯅꯤꯅ ꯅꯪꯗꯦꯗꯤ ꯇ ꯀꯔꯤꯁ
ꯩꯇꯦ ꯁꯤꯗ
ꯗꯥ ꯆꯈ꯭ꯔꯦ ꯑꯗꯨ ꯑꯗꯨ ꯑꯣꯏꯔꯁꯨ ꯑꯗꯨꯝ ꯂꯩ ꯀꯣꯏꯅꯔ ꯈꯤꯒꯅꯤꯅ ꯑꯁ ꯅꯪꯅ ꯐꯥꯔꯁ ꯇꯥꯔꯦꯍꯦ
ꯑꯩ ꯑꯩꯁꯨ ꯑꯩꯁꯨ ꯀꯔꯤ ꯇꯧꯒꯦꯔꯥꯅꯤ ꯑꯗꯨꯝ ꯍꯣꯏ ꯂꯩꯕꯅꯤꯅꯃꯤꯠ ꯁꯨ ꯎꯗꯕꯅꯤꯅꯦ ꯀꯔꯤ ꯇꯣꯕ꯭ꯔꯁꯨ ꯈꯪꯗꯦꯅꯤ ꯀꯣꯏꯗꯤ
ꯀꯁꯨ ꯇꯧꯔꯝꯕꯣꯏꯗ
ꯀꯛꯀꯔꯤꯁꯨꯨꯕꯖꯤ ꯇꯅ ꯃꯣꯏ ꯍꯦꯛꯇ ꯈꯪꯉꯦ ꯑꯗꯨ ꯑꯣꯏꯔꯁꯨ ꯂꯩꯅ ꯌꯥꯝ ꯇꯧꯕꯩ ꯀꯥꯏꯔꯝꯒꯅꯤ ꯍꯥꯏꯕꯗꯤ ꯗ ꯎ ꯪꯗꯦ ꯊꯣꯛꯇꯕꯅꯁꯨ ꯐꯔꯦ
ꯑꯗꯨ ꯑꯗꯨꯅꯤ
ꯊꯧꯔꯒ ꯊꯕꯛ ꯌꯥꯝꯃꯦ ꯊꯧꯔꯒꯈꯣꯏ ꯑꯩꯗꯤ ꯑꯩꯗꯤ ꯄꯨꯡꯆꯠ ꯆꯠꯄ ꯅꯪꯗꯕꯅꯤꯅ ꯀꯣ ꯆꯠꯃꯤꯟꯅꯅꯤꯡꯉꯥꯏ ꯀꯔꯤ ꯇꯧꯅꯤꯡꯉꯥꯏ ꯂꯩꯔꯁꯨ ꯑꯁ ꯁꯌꯥꯝꯃꯦ
ꯑꯗ ꯊ
ꯈ ꯑꯩ ꯈꯔ ꯐ꯭ꯔꯤ ꯑꯣꯏꯗ꯭ꯔꯔꯤ
ꯌꯥꯔ ꯐ
ꯆꯗꯨꯒꯂꯨ ꯑꯣꯏ ꯑꯩ ꯍꯧꯖꯤꯛꯀꯥꯟ ꯅꯤꯡꯊꯤ ꯌꯥꯝ ꯆꯥꯔꯤꯕꯅꯦ
ꯀꯩ ꯍ ꯀꯩ ꯇꯂꯦ
ꯑꯣ ꯆ ꯄ ꯆ ꯄ ꯉꯥꯡ ꯄꯤꯌꯦ ꯍꯥꯏꯕꯗꯤ ꯎꯝ ꯃꯃꯥꯡ ꯃꯃꯥꯡꯒꯤ ꯑꯦꯛꯁꯄꯤꯔꯤꯌꯦꯟꯁꯁꯤꯡꯗꯒꯤ ꯌꯥꯝꯅ ꯇꯟꯈ꯭ꯔꯦ
ꯑꯥꯎ
ꯑꯗꯨꯒꯤ ꯍꯧꯖꯤꯛꯇꯤ ꯌꯥꯝ ꯀꯟꯈ꯭ꯔꯕꯗꯨ ꯊꯃꯣꯏꯗꯨ ꯑꯗꯨꯒꯤ ꯑꯩꯅ ꯇꯧꯅꯤꯡ ꯀꯣꯜ ꯇꯧꯅꯤꯡꯗ꯭ꯔꯗꯤ ꯇꯧꯅꯨ ꯑꯩꯗꯤ ꯐꯥꯔꯁ ꯑꯩꯗꯤ ꯍꯥꯟꯅ ꯁꯨꯡꯇꯧ ꯇꯧꯔꯣꯏ ꯃꯦꯁꯦꯁ ꯊꯥꯕꯁꯨ ꯑꯩꯗꯤ ꯍꯥꯟꯅ ꯇꯧꯔꯣꯏ ꯍꯥꯏꯕ ꯑꯩꯅ
ꯑ
ꯑꯗꯨꯒ ꯑꯗꯨꯒꯤ ꯂꯣꯏꯔꯦ ꯇꯧꯅꯤꯡꯗꯤ ꯇꯧ ꯇꯧꯅꯤꯡꯗ꯭ꯔꯗꯤ ꯇꯣ ꯍꯥꯏꯔꯒꯀꯣ ꯍꯧꯖꯤꯛꯀꯥꯟ ꯑꯁ ꯑꯩ ꯅꯠꯇ꯭ꯔꯕꯅꯦꯍꯦ ꯊꯥꯏꯅꯒꯤ ꯑꯩ ꯅꯠꯇ꯭ꯔꯕꯅꯦ
ꯅꯍꯥꯟꯗꯣ ꯀꯩꯅꯣ ꯎꯏꯅꯦꯤꯟ ꯎꯏꯅꯦ
ꯑꯣ ꯑꯃꯗꯣ
ꯍꯣꯏ
ꯑꯣꯕꯔꯒ
ꯍ ꯐꯗ
ꯈꯨꯝꯗ꯭ꯔꯦꯅꯦ ꯑꯩꯉꯣꯟꯗ ꯅꯍꯥꯟꯗꯣ ꯃꯆꯦꯅ ꯍꯥꯏ ꯃꯆꯦꯗꯨꯕꯨ ꯑꯩꯅ ꯍꯥꯏꯕꯤꯕꯅꯦꯕ ꯏꯆꯦ ꯑꯩꯗꯤ ꯁꯨꯃꯥꯏꯅ ꯃꯈꯣꯏ ꯀꯔꯤ ꯀꯣ ꯎ ꯍꯥꯏꯅ ꯍꯥꯏꯌꯦꯕ ꯍꯥꯏꯕꯤꯕꯅꯦꯕꯀꯣ ꯃꯅꯁꯨ ꯈꯔꯤꯗ ꯀꯅꯥꯔꯥ ꯀ꯭ꯔꯤꯔꯥ ꯍꯥꯏꯅ ꯈꯪꯉꯤ ꯑꯗꯨ ꯑꯩꯅꯁꯨ ꯑꯗꯨꯝ ꯈꯨꯝꯕꯤꯕ ꯑꯗꯨꯝ ꯃꯆꯦꯅ ꯍꯣꯏꯗ ꯅꯪ ꯑꯗꯨꯝ ꯐꯖꯅ ꯀꯣꯏꯔꯒ ꯆꯠꯈ꯭ꯔꯣ ꯑꯥ ꯀꯔꯤꯅꯣ ꯄ꯭ꯔꯤꯟꯁꯦꯁ ꯑꯣꯏꯅꯤꯡꯉꯗꯤ ꯃꯥ ꯑꯗꯨꯝ ꯑꯣꯏꯔꯒ ꯂꯩꯁꯅꯨ ꯃꯅꯥꯎ ꯅꯨꯄꯥꯕꯨ
ꯍꯣ ꯑ ꯑꯃꯗꯨ ꯅꯪꯕꯨ ꯎꯕ ꯃꯥꯜꯂꯦ
ꯀꯗꯥꯢꯗ
ꯃꯣꯏ ꯃꯅꯥꯛꯇ ꯈꯪꯗꯦ ꯃꯥꯅ ꯍꯥꯏꯕꯅꯦ
ꯈꯪꯗꯦꯅꯦ ꯑꯩꯗꯤ
ꯃꯕꯥꯅꯤ ꯑꯃꯨꯛ ꯋꯥꯔꯤ ꯁꯥꯕ꯭ꯔꯣ ꯍꯪꯉꯦ ꯑꯩꯉꯣꯟꯗ ꯑꯩꯅ ꯈꯪꯗꯦ ꯁꯥꯔꯝꯃꯣꯏꯗ ꯑꯇꯣꯞꯄ ꯅ ꯁꯥꯥꯕꯅꯦ ꯂꯩꯔꯝ ꯂꯩꯕꯅꯦ ꯍꯥꯏ ꯅꯍꯥꯟ ꯎꯕꯒꯨꯝ ꯇꯧꯋꯤꯅꯦ ꯍꯥꯏ
ꯃꯆꯦꯒꯤꯗ ꯑꯩꯅ ꯅꯍꯥꯟ ꯂꯥꯛꯄꯅꯦ ꯃꯆꯦꯒꯤ ꯑꯆꯥꯄꯣꯠ ꯂꯩꯕ ꯃꯆꯦꯕꯨꯗꯤ ꯇꯤꯟ ꯅꯩꯌꯦ ꯑꯗꯨ ꯃꯅꯥꯎ ꯄꯥꯕꯨꯗꯤ ꯈꯨꯝꯅꯗ꯭ꯔꯦꯍꯦ ꯑꯩꯈꯣꯏ ꯇꯦ ꯑꯃ ꯌꯥꯔꯦ ꯍꯥꯏꯗꯤ ꯌꯥꯔꯦ ꯑꯗꯨ ꯌꯥꯔꯦ ꯍꯥꯏꯕꯒꯤ ꯃꯇꯥꯡꯗꯣ ꯌꯧꯗ꯭ꯔꯤ ꯐꯥꯎꯗꯤ ꯑꯩꯁꯨ ꯍꯣꯠꯅꯒꯅꯤ ꯀꯣ ꯑꯗꯨ ꯑꯗꯨꯒꯤ ꯃꯇꯥꯡꯗ ꯍꯦꯛ ꯌꯧꯔꯗꯤ ꯗꯥꯏꯔꯦꯛ ꯀꯠꯅꯤ ꯑꯩꯈꯣꯏꯁꯨ ꯀꯔꯤꯅꯣ ꯑꯩꯈꯣꯏꯁꯨ ꯁꯦꯜꯐ ꯔꯦꯁꯄꯦꯛ ꯂꯩꯌꯦꯅꯤ ꯍꯣꯏ ꯀꯨꯏꯔꯦꯅ ꯇꯧꯔꯛꯏꯁꯦ ꯐꯥꯒꯤꯔꯣ ꯃꯤ ꯃꯤ ꯀꯅꯥ ꯃꯤ ꯑꯇꯣꯞꯄꯁꯤꯡꯕꯨꯁꯨ ꯆꯥꯁ ꯑꯗꯨꯅꯦ ꯆꯠꯂꯁꯨ ꯁꯥꯟꯅ ꯕꯤꯌꯦꯅꯦ ꯀꯥꯏꯕꯁꯨ ꯑꯣ ꯐꯪꯗꯦ ꯃꯨꯛ ꯀꯣ ꯃꯥꯅ ꯑꯣꯏꯅ ꯃꯥꯅ ꯑꯣꯏꯅ ꯕꯤꯛꯇꯤꯝ ꯑꯃꯀ ꯑꯣꯏꯕꯗ꯭ꯔ ꯈꯪꯗ꯭ꯔꯦ ꯍꯧꯖꯤꯛꯀꯥꯟꯒꯤ ꯅꯨ ꯅꯨꯄꯥꯁꯤꯡꯁꯦ ꯑꯗꯨꯃꯥꯏꯅ ꯑꯗꯨꯝ ꯑꯣꯏꯗ꯭ꯔꯣ ꯂꯣꯏꯅꯃ
ꯑꯣꯏꯌꯦ ꯑꯣꯏꯌꯦ ꯑꯃꯗꯅ ꯆꯤ ꯍꯥ
ꯑꯈꯣꯏꯒꯤ ꯑꯈꯣꯏꯒꯤ ꯀꯩꯅꯣ ꯁꯦ ꯎꯝ ꯒ꯭ꯔꯨꯞꯁꯦ ꯂꯣꯏꯅ ꯃꯛ ꯀꯔꯝ ꯃꯔꯤ ꯇꯧꯈ꯭ꯔꯕ꯭ꯔꯥ ꯈꯪꯗ꯭ꯔꯦ
ꯑꯎ ꯀꯩꯅꯣ ꯇꯦꯁꯛ ꯇꯧꯔꯛꯑꯦ ꯐꯣꯅꯦ ꯇꯧꯔꯛꯑꯦ ꯏꯕꯗꯣ ꯑ ꯄꯤꯗꯦ ꯀꯪꯕꯔꯣ ꯑꯥꯔ ꯒꯔꯨꯞ ꯃꯅꯥ ꯀꯨꯞꯁꯦꯟꯒꯦ
ꯀꯅꯥꯅꯣ
ꯑꯥ... ꯒ꯭ꯔꯨꯞ ꯁꯦꯝꯕꯗꯣ ꯅꯪꯒꯤ ꯖꯤꯄꯥꯌ ꯍꯥꯞꯄꯗꯣ ꯁꯨꯇꯣ ꯈꯪꯕ꯭ꯔꯥ ꯀꯥꯞ ꯃꯩ ꯍꯥꯏꯕꯗꯣ
ꯀꯅꯥꯅꯣ
ꯆꯥꯛꯒ ꯒꯣ
ꯖꯥꯏ
ꯄꯥꯖꯥ
ꯑꯥ
ꯑꯩꯉꯥ ꯑꯥ ꯅꯣꯏ ꯞꯂꯥꯟ ꯁꯦꯝꯁꯦ ꯁꯦꯝꯃꯛꯑꯥ ꯄꯨꯂꯞ ꯑꯃꯣꯛ ꯀꯣꯏꯕꯥ ꯆꯠꯁꯦ ꯍꯥꯏꯌꯦ
ꯑꯩ ꯑꯩꯒꯁꯨ ꯇꯥꯊꯔꯛ ꯂꯝꯃꯦ ꯀꯨꯏꯗ꯭ꯔꯦ ꯑꯩꯕꯨꯁꯨ ꯑꯗꯨꯒ ꯑꯝ ꯍꯥ ꯑꯩꯅ ꯀꯔꯤ ꯂꯩꯕ꯭ꯔꯣ ꯍꯥꯏꯕꯅꯦꯕ ꯑꯗꯨꯒ ꯃꯥꯗꯣ ꯎꯝ ꯀꯔꯤꯁꯨ ꯇꯧꯗꯦ ꯅꯨꯡꯉꯥꯏꯅ ꯂꯩꯌꯣ ꯍꯥꯏꯒꯦ ꯇꯧꯕꯅꯦꯌꯦ
ꯑꯥ ꯍꯣꯏ ꯍꯣꯏ ꯑꯗꯨꯅꯤ ꯅꯪꯁꯨ ꯁꯨ ꯅꯨꯡꯉꯥꯏꯅ ꯂꯩꯌꯨ ꯍꯥꯏꯕꯤꯌꯨ ꯃꯥꯗꯣ ꯋꯥ ꯑꯃꯗꯤ ꯍꯥꯏꯅꯤꯡꯕ ꯃꯥꯜꯂꯦ ꯃꯑꯣꯡꯗꯣ ꯑꯗꯨꯕꯨ ꯑꯩꯅ ꯑꯩ ꯒꯤ ꯃꯑꯣꯡꯗꯣ ꯑꯥ ꯑꯗꯨꯝ ꯄꯔꯗ‌ꯦ ꯈꯨꯝꯅꯤꯡꯗꯕꯁꯨ ꯅꯠꯇꯦ ꯑꯗꯨꯕꯨ ꯀ꯭ꯔꯤ ꯂꯩꯕ꯭ꯔꯥ ꯍꯥꯏꯅ ꯑꯗꯨꯝ ꯍꯪꯕꯅꯦꯕ ꯑꯩ ꯑꯗꯨꯝ ꯃꯍꯧꯁꯥꯅꯤꯀꯣ ꯑꯗꯨ ꯃꯥꯗꯣ ꯎꯝ ꯀꯔꯤꯁꯨ ꯇꯧ ꯇ ꯅꯨꯡꯉꯥꯏ ꯂꯩꯌꯨ ꯍꯥꯏꯒꯦ ꯇꯧꯕꯅꯦ
ꯎꯝ ꯑꯗꯨꯒ ꯍꯣꯏ ꯍꯣꯏ ꯍꯥꯏꯅꯤ ꯃꯥ ꯃꯥꯅ ꯑꯩꯈꯣꯏꯕꯨ ꯑꯗꯨꯃꯥꯏꯅ ꯄꯨꯟꯁꯦ ꯄ꯭ꯂꯥꯛꯁ ꯑꯃꯨꯛ ꯍꯥꯏꯁꯦ ꯀꯨꯏꯁꯤ ꯀꯨꯏꯈ꯭ꯔꯕꯅꯦ ꯑꯗꯨ ꯃꯥꯅ ꯈꯛꯅꯦꯕ ꯃꯇꯝ ꯌꯧꯔꯦ ꯍꯥꯏꯗꯤ ꯃꯌꯨꯝꯗ ꯆꯠ ꯄꯔꯥꯥ ꯑꯃ ꯇꯧꯕ꯭ꯔꯥ ꯍꯦꯛ ꯇꯧꯋꯦꯕ ꯃꯥꯁꯦ ꯈꯪꯕ꯭ꯔꯥ ꯃꯑꯣꯡꯗꯤ ꯌꯥꯝꯅ ꯑꯣꯐꯔ ꯇꯧꯒꯗꯧꯕ ꯇꯥꯏꯞꯇ ꯃꯑꯣꯡꯗꯤ ꯌꯥꯝ ꯁꯥꯏ ꯑꯗꯨꯒ
ꯂꯩꯌꯦ ꯌꯥꯑꯌꯦ
ꯑꯥ ꯄꯩꯁꯥ ꯄꯥꯏꯈ꯭ꯔꯕꯅꯦ ꯃꯣꯏꯗꯤ
ꯎꯝ ꯗꯨꯀꯥꯟ ꯐꯝꯃꯤꯅ ꯅꯍꯥꯟꯗꯤ
ꯗꯨꯀꯥꯟ ꯐꯝ ꯗꯨꯀꯥꯟꯁꯨ ꯑꯅꯤ ꯑꯍꯨꯝ ꯂꯩꯕꯅꯦ ꯃꯌꯨꯝꯒꯤ ꯑꯩꯈꯣꯏꯅ ꯆꯠꯄ ꯅꯪ ꯅꯪ ꯆꯠꯈ꯭ꯔꯕ꯭ꯔꯥꯗꯤ ꯃꯌꯨꯝꯗꯣ
ꯑꯦ ꯍꯧꯗ꯭ꯔꯦ ꯆꯠꯇ꯭ꯔꯤꯌꯦꯦ
ꯑ ꯑꯗꯨꯒꯤ ꯃꯌꯨꯝꯗꯁꯨ ꯑꯃ ꯂꯩꯌꯦ ꯃꯃꯥꯕꯨ ꯐꯝꯍꯜꯂꯦ ꯍꯥꯏꯌꯦ ꯑꯗꯨꯒ ꯑꯁꯣꯝꯗꯁꯨ ꯑꯃ ꯂꯩꯌꯦ ꯅꯍꯥꯟ ꯀꯔꯤꯅꯣ ꯀꯦꯟꯗꯜ ꯊꯥꯟꯕꯈꯔꯒ ꯑꯩꯈꯣꯏ ꯆꯠꯄ ꯃꯐꯝꯗꯣ ꯈꯪꯉꯦꯀꯣ ꯑꯩ ꯑꯩ ꯑꯩ ꯑꯩ ꯑꯩ ꯀꯦꯟꯗꯜ ꯊꯥꯜꯂꯒ ꯆꯠ ꯗꯣ ꯅꯍꯥꯟ ꯃꯤ ꯃꯤ ꯀꯔꯤꯅꯣ ꯇꯧꯕꯁꯤꯡꯒꯤꯒ ꯑꯩꯈꯣꯏꯒꯤ ꯑꯩꯈꯣꯏꯒꯤ ꯃꯥꯔꯠꯀꯦꯠ ꯂꯩꯕꯗꯣ ꯑꯗꯨꯒꯤ ꯃꯐꯝꯔꯣꯝꯗ ꯂꯩꯌꯦꯕ ꯃꯈꯣꯏꯒꯤꯗꯨ ꯀꯥꯟꯅ ꯃꯗꯨꯨꯔꯦꯁꯨ ꯐꯝꯃꯦꯕ ꯃꯤꯄꯩꯁꯥ ꯄꯥꯏꯈ꯭ꯔ‌ꯦꯗ ꯑꯗꯨ ꯑꯗꯨꯃꯥꯏꯅ ꯇꯧꯕꯅꯤꯅ ꯑꯩꯈꯣꯏꯒꯤ ꯅꯨꯄꯤꯗꯨꯅꯁꯨ ꯃꯥꯕꯨ ꯀꯥꯟꯅꯕ ꯐꯪꯉꯅꯤ ꯍꯥꯏꯕ ꯈꯪꯕꯅꯤꯅ ꯑꯥ ꯀꯩꯅꯩꯅ ꯂꯥꯏꯟꯗ ꯑꯗꯨꯝ ꯊꯝꯕꯗꯣ ꯅꯨꯄꯥꯕꯨ ꯑꯗꯨꯃꯥꯏꯅ ꯇꯧꯋꯦꯕꯥ ꯈꯪꯕ꯭ꯔꯥ ꯌꯦꯡꯉꯣꯅꯦ ꯀꯅꯥꯅ ꯅꯨꯡꯉꯥꯏꯒꯦꯔꯥ ꯍꯥꯏꯕꯅꯦ ꯑꯗ ꯍꯧꯖꯤꯛꯀꯤ ꯏꯕꯥꯅꯤꯕꯨ ꯍꯥꯏꯔ ꯊꯥꯔꯛꯄꯅꯣ ꯄ꯭ꯂꯥꯟ ꯁꯦꯝꯃꯨ ꯍꯥꯏꯕ ꯅꯨꯄꯥꯁꯤꯅ ꯑ ꯄꯥꯝꯃꯦ ꯈꯪꯉꯦꯀꯣ ꯌꯥꯝ ꯄꯥꯝꯃꯦꯕ ꯃꯥꯁꯦ ꯑꯗꯨꯒ ꯎꯝ ꯑꯩꯈꯣꯏꯒꯤ ꯅꯨꯄꯤꯅ ꯇꯧꯕꯒꯤ ꯃꯑꯣꯡꯗꯨ ꯌꯦꯡꯉꯣ ꯃꯥꯒꯤ ꯑꯃꯗꯨ ꯅꯊꯤ ꯅ ꯇꯧꯕꯤꯌꯦ ꯍꯥꯏꯔꯗꯤ ꯍꯧꯖꯤꯛꯀꯤ ꯅꯨꯄꯥꯅ ꯍꯧꯖꯤꯛꯀꯤ ꯅꯨꯄꯥꯁꯤꯗ ꯑꯗꯨꯝ ꯀꯣꯜ ꯇꯧꯔꯒ ꯑꯗꯨꯃꯥꯏꯅ ꯇꯧꯋꯦ ꯀꯃꯥꯏꯅ ꯇꯧꯁꯤꯔ ꯑꯗꯨ ꯇꯋꯦ ꯃꯥꯅ ꯑꯗꯨꯃꯥꯏꯅ ꯇꯧꯕꯤꯌꯦ ꯍꯥꯏ ꯑꯗꯨ ꯌꯥꯕ꯭ꯔꯥ ꯍꯥꯏꯕꯅꯦꯗ